ꯍꯜꯂꯣ
ꯇꯥꯔꯕꯣ
ꯇꯥꯏꯌꯦ ꯇꯥꯏꯌꯦ
ꯀꯩꯅꯣ ꯌꯥꯝ ꯂꯥꯡꯉꯦ
ꯂꯥꯡꯉ ꯂꯥꯛꯀꯅꯣ ꯂꯥꯡ ꯂꯥꯛꯀꯅꯣ
ꯍꯥꯏꯔ‌ꯣ ꯇꯥꯏ ꯀꯩꯗꯧꯔꯝꯃꯤꯒ‌ꯦ
ꯀꯦꯝ ꯇꯥꯗ꯭ꯔꯦ ꯅꯪ ꯍꯥꯏꯗꯨ
ꯆꯠꯂꯣꯏꯗꯥ ꯀꯩꯅꯣ ꯌꯥꯝ ꯁꯧꯔꯒ ꯀꯩꯅꯣꯝ ꯇꯧꯋꯦꯃꯤ ꯅꯪꯒꯤꯗꯣ
ꯑꯩꯒꯤꯁꯦ ꯀꯩꯒꯤꯅꯣꯅꯦ ꯁꯥꯎꯔꯝꯃꯔꯣꯏꯗ ꯁꯤꯗ ꯑꯩ ꯊꯣꯛꯂꯛꯑꯦ ꯃꯄꯥꯟꯗ ꯇꯥꯔꯦ ꯇꯥꯗ꯭ꯔꯣꯅꯪ
ꯇꯥꯔ ꯇꯥꯔ ꯇꯔꯦ ꯍꯧꯖꯤꯛꯀꯔꯤꯝꯇꯧꯗ꯭ꯔꯦ
ꯑꯣ ꯑꯆꯥ ꯑꯆꯥ ꯑꯩ ꯑꯉꯥꯡ ꯀꯣꯆꯤꯡ ꯈꯔ ꯇꯧꯕꯅꯦ ꯑꯥ ꯑꯩꯈꯣꯏ ꯆꯦ ꯑꯣꯏꯅ ꯇꯧꯕꯅꯤꯗ ꯑꯩꯅ ꯇꯧꯕ ꯑꯃ ꯅꯠꯇꯦ
ꯁꯧꯋꯦꯗꯣ ꯅꯪꯅ ꯉꯥꯡꯄꯁꯦ ꯀꯩꯒꯤꯅꯣ
ꯁꯧꯋꯦ ꯏꯔꯐꯤꯁ ꯊꯤꯡꯉꯝꯕꯅ‌ꯦ ꯑꯥ
ꯏꯌꯥꯔꯕꯤꯁ ꯊꯤꯟꯕꯩ ꯃꯥꯜꯂꯦ ꯅꯪ ꯀꯩꯅꯣꯗꯣ ꯃꯥꯏꯀ꯭ꯔꯣꯐꯣꯟꯗꯣ ꯌꯥꯝ ꯁꯧꯔꯦ
ꯑꯣ ꯑꯆꯥ ꯉꯥꯏꯈ‌ꯣ ꯑꯗꯨꯗꯤꯀꯣ ꯁꯧꯍꯜꯂꯔꯣꯏꯒꯦ ꯉꯥꯛꯇꯪ ꯄꯥꯏꯌꯨꯀꯣ ꯁꯧꯗ꯭ꯔꯕ ꯍꯜꯂꯣ ꯑꯣ ꯑꯠꯆꯥ ꯑꯝ
ꯀꯩꯗꯧꯔꯝꯃꯤꯅ‌ꯣ ꯅꯪꯕꯣ
ꯑꯁ ꯀꯩ ꯇꯧꯒꯦ ꯇꯧꯔꯝꯕꯅꯤꯗ ꯑꯥ ꯍꯣꯔꯦꯟ ꯕꯣꯟ ꯌꯦꯡꯕ ꯌꯥꯅꯕꯅ ꯉꯟꯅ ꯊꯕꯛ ꯂꯣꯏꯁꯤꯜꯂꯒ ꯉꯟꯅ ꯈꯔ ꯇꯧꯔꯨꯔꯒ ꯊꯦꯡꯅ ꯍꯟꯖꯤꯜꯂꯛꯄ ꯑꯗꯨꯒ ꯑꯃꯨ ꯌꯦꯡꯕ ꯑꯗꯨꯒꯤ ꯋꯥꯈꯜꯗ ꯇꯧꯒꯦꯅ ꯇꯧꯔꯝꯕ ꯊꯕꯛ ꯊꯤꯜꯂꯝꯒꯦ ꯇꯧꯔꯤ ꯈꯪꯅꯕꯤꯗꯣ
ꯍ‌ꯣꯔ‌ꯦꯟꯗꯤ ꯍꯣꯔꯦꯟꯗꯤ ꯑꯥꯔꯖ‌ꯦꯟꯇꯤꯅꯥꯅ ꯀꯥꯗꯧ ꯃꯥꯜꯂꯤꯗ
ꯕ‌ꯣꯜꯂꯣ ꯑꯁ ꯑꯗꯨ ꯍꯥꯏꯔꯨ ꯌꯥꯕ ꯅꯠꯇ ꯇꯦꯗ ꯀꯩꯒꯤꯅꯣ ꯍꯥꯏꯔ ꯀꯥꯟꯗ ꯍꯧꯖꯤꯛꯁꯟ ꯍꯧꯖꯤꯛꯁꯦ ꯕꯣꯟꯁꯦ ꯄ꯭ꯔꯤꯗꯤꯛꯁꯟ ꯇꯧꯕ ꯌꯥꯝ ꯋꯥꯔꯦꯕ ꯀꯗꯥꯏꯗꯒꯤ
ꯋꯥꯔꯦ ꯋꯥꯕꯕꯨꯗꯤ ꯋꯥꯔꯦ ꯍꯥꯏꯁꯦ ꯍꯧꯖꯤꯛꯇꯤ ꯄ꯭ꯔꯤꯗꯤꯛꯁꯟ ꯇꯧꯕ ꯌꯥꯔꯦ ꯀꯩꯅꯣ ꯍꯥꯏꯗꯤ ꯀꯩꯒꯤꯅꯣ ꯍꯥꯏꯀꯥꯟꯗ ꯑꯦ ꯌꯥꯔꯦ ꯌꯥꯔꯦ ꯌꯥꯔꯦ ꯍꯥꯏꯗꯤꯅꯦ
ꯑꯥ
ꯏꯪꯂꯟꯁꯦ ꯌꯥꯝ ꯀꯟꯅ ꯍꯩꯇ꯭ꯔꯦꯕ ꯍꯧꯖꯤꯛꯇꯤ
ꯑꯣ
ꯑꯗꯨ ꯑꯗꯨꯗꯨꯅ ꯑꯗꯨꯝ ꯏꯔꯥꯏ ꯂꯥꯏ ꯀꯥꯅꯤꯁꯦ ꯍꯣꯔꯦꯟ ꯑꯥꯔꯖꯦꯟꯇꯤꯅꯥꯅ
ꯊꯥꯖꯗ꯭ꯔꯤꯃꯤꯅꯦ ꯏꯕꯣ
ꯑꯦ ꯑꯗꯨꯗꯤ ꯐꯦꯟ ꯑꯣꯏꯔꯨꯕꯒꯤ ꯍꯧꯅ ꯁꯥꯥꯅꯤ
ꯎꯝ ꯍꯣꯏ ꯑꯩ ꯑꯩꯗꯤ ꯀꯔꯤꯅꯦꯕ ꯑꯥ ꯁꯤꯅꯤꯗ ꯏꯁꯄꯦꯟꯒꯤ ꯑꯃ ꯄꯣꯔꯇꯨꯒꯜꯒ ꯁꯥꯟꯅꯕꯀꯥꯟ ꯑꯗꯩꯗꯤ ꯑꯇꯣꯞ ꯑꯇꯣꯞꯄ ꯀꯟꯇ꯭ꯔꯤꯒ ꯁꯥꯟꯅꯕ ꯀꯥꯟꯗ ꯀꯔꯤ ꯇꯧꯋꯤꯗꯅ ꯌꯥꯝ ꯍꯥꯏꯗꯤ ꯌꯥꯝ ꯇꯞꯅ ꯁꯥꯟꯅꯩꯗꯅ ꯑꯗꯨꯒꯗꯤ ꯉꯔꯥꯡꯗꯤ ꯍꯦꯛꯇ ꯃꯣꯏꯗꯤ ꯅ‌ꯣꯡꯁꯥ ꯀꯥꯡꯕꯨ ꯑꯣꯏꯅ ꯂꯩꯔꯝꯃꯦꯃꯤ
ꯉꯔꯥꯡꯒꯤꯗꯨꯗꯤ ꯑꯇꯩꯒꯤ ꯅꯠꯇꯤꯌꯦ ꯉꯔꯥꯡꯒꯤꯗꯨꯗꯤ ꯑꯇꯩꯗꯤ ꯅꯠꯇꯤꯌꯦ ꯌꯥꯝꯃꯥꯜꯒꯤ ꯊꯤꯡꯅꯕ ꯌꯥꯝꯃꯥꯜꯒꯤ ꯊꯤꯡꯅꯕ ꯃꯤ ꯌꯥꯎꯗꯤꯌꯦ
ꯑꯥ
ꯅꯍꯥꯟꯈꯩꯗꯤ ꯅꯪ ꯁꯨꯝ ꯌꯦꯡꯉꯣ ꯄꯣꯔꯇꯨꯒꯜꯒ ꯁꯥꯟꯅꯕꯗ ꯍꯥꯏꯕꯒꯤ ꯋꯥꯅꯤ ꯌꯥꯃꯥꯜ ꯊꯤꯡꯅꯕ ꯃꯤ ꯌꯥꯎꯋꯦ ꯃꯦꯟꯗꯤꯁ ꯌꯥꯎꯋꯦ ꯑꯗꯨꯗꯨꯅ ꯃꯦꯟꯗꯤꯁꯇꯣ ꯁꯣꯛꯈꯤꯕꯗꯩꯅꯦ ꯃꯥꯅ ꯂꯥꯏ ꯁꯥꯔꯛꯏꯗꯣ
ꯑꯣ
ꯀꯩꯒꯨꯝꯕ ꯃꯦꯟꯗꯦꯁꯇꯣ ꯂꯩꯔꯝꯃꯗꯤ ꯃꯥ ꯀꯩꯝ ꯇꯧ ꯉꯝꯃꯣꯏꯕ
ꯍꯣꯏ
ꯏꯇꯥꯎ ꯅꯪꯒꯤ ꯀꯩꯅꯣꯗꯣ ꯌꯥꯝ ꯁꯧꯔꯒ ꯌꯥꯝ ꯀꯩꯅꯣ ꯇꯧꯋꯦ ꯅꯪ ꯌꯥꯔꯗꯤ ꯏꯌꯥꯔꯄꯤꯁꯇꯣ ꯑꯝꯇ ꯂꯧꯊꯣꯛꯎꯅꯦ
ꯑ ꯉꯥꯏꯈꯣ ꯏꯌꯥꯔꯄꯤꯁ ꯂꯧꯊꯣꯛꯑꯦ ꯑ ꯉꯥꯏꯈꯣ ꯑꯝꯇ ꯄꯥꯏꯌꯨꯀꯣ ꯑꯉꯥꯡ ꯂꯥꯛꯄ꯭ꯔꯣ ꯀꯣꯆꯤꯡ ꯇꯧꯕ ꯊ‌ꯣꯏꯕꯤꯆꯥꯒꯤꯗꯣ ꯊ‌ꯣꯏꯕꯤꯆꯥꯒꯤ ꯑꯉꯥꯡ ꯂꯥꯛꯑꯗꯤꯅꯦ ꯊ‌ꯣꯏꯕꯤꯆꯥꯗ‌ꯣ ‌ꯆꯥꯟꯗ‌ꯦꯜ ꯆꯠꯂꯤ ꯍꯥꯏꯌꯦꯕꯀꯣ ꯑꯗꯨꯗꯨꯅ ꯃꯥꯒꯤ ꯁ꯭ꯀꯨꯜꯒꯤ ꯃꯣꯏ ꯁ꯭ꯀꯨꯜꯒꯤ ꯁ꯭ꯔꯕ‌ꯦ ꯆꯠꯂꯦ ꯍꯥꯏꯕ ꯑꯗꯨꯗꯣ ꯃꯥ ꯁꯨꯇꯤ ꯊꯥꯗꯣꯛꯈ꯭ꯔꯣꯅ ꯍꯥꯏꯕ ꯍꯥꯏꯕ ꯍꯜꯂꯣ
ꯇꯥꯏ ꯇꯥꯏ
ꯍꯜꯂꯣ ꯇꯥꯔꯕꯣ
ꯇꯥꯔꯦ ꯇꯥꯔꯦ ꯇꯥꯔꯦ ꯇꯥꯕꯨꯗꯤ ꯇꯥꯏ ꯑꯗꯨ ꯌꯥꯝ ꯁꯧꯕꯒꯤ ꯇꯥꯏꯞ ꯇꯧꯕ ꯍꯥꯏꯇꯥꯔꯦ
ꯅꯦꯠꯋꯥꯛ ꯈꯤꯇꯪ ꯅꯨꯉꯥꯏꯔꯝꯗꯧ ꯃꯥꯥꯟꯗꯤ ꯉꯁꯥꯏꯉꯩ ꯑꯩ ꯑꯉꯥꯡ ꯈꯔ ꯋꯥꯔꯤ ꯁꯥꯟꯅꯔꯝꯃꯦꯕ ꯃꯣꯏ ꯇꯧꯔꯛꯄꯗꯒꯤꯀꯣ
ꯎꯝ
ꯑꯗꯨ ꯊꯣꯏꯗꯣꯛꯄꯗꯤ ꯀꯔꯤꯝ ꯂꯩꯇꯕ ꯍꯥꯏꯇꯥꯔꯦ ꯑꯗꯣ
ꯑꯣꯈꯦ ꯑꯣꯈꯦ
ꯑ ꯅꯦꯠꯋꯥꯛꯁꯦ ꯈꯤꯇꯪ ꯅꯨꯡꯉꯥꯏꯔꯝꯗꯧ ꯃꯥꯟꯗꯦ ꯁꯥꯏꯕꯔꯒꯨꯝꯕ ꯗꯥꯎꯟ ꯆꯠꯂꯝꯗꯧ ꯃꯥꯥꯟꯂꯦ
ꯎꯝ ꯍꯣ ꯍꯣ
ꯃꯈꯥ ꯇꯥꯔꯛꯑꯣꯅꯦ ꯅꯪ ꯉꯁꯥꯏ ꯍꯥꯏꯗꯣ
ꯎ ꯍꯥꯏꯗꯤ ꯀꯩꯅꯣꯗꯣ ꯑꯁ ꯌꯥꯗ꯭ꯔꯦ ꯅꯪꯒꯤꯗꯨ ꯐꯥ ꯁꯧꯔꯦ ꯌꯥꯗ꯭ꯔꯦ
ꯑꯩꯒꯤꯖꯦ
ꯎꯝ
ꯑꯁ ꯂꯩ ꯐꯔꯛꯅꯦ ꯇꯧꯁꯦ ꯐꯥꯏꯌꯦ ꯃꯦ ꯂꯣꯏꯅꯅꯥ ꯂꯣꯏꯅꯅ ꯂꯣꯏꯅꯅ ꯇꯥꯔꯕꯣ
ꯇꯥꯏꯌꯦ ꯇꯥꯕꯩꯗꯤ ꯑꯗꯨꯝ ꯇꯥꯏꯌꯦ ꯅꯪ ꯐꯖꯅ ꯇꯥꯏꯌꯦꯕ ꯇꯥꯕꯩꯗꯨꯗꯤ ꯑꯗꯨꯗ ꯌꯥꯝ ꯁꯧꯕ ꯁꯧꯕꯁꯤꯅꯦꯕ ꯀꯃꯥꯏꯅ ꯇꯧꯔꯤꯅꯣ ꯁꯤꯅꯤ
ꯑꯩ ꯈꯪꯗꯦ ꯑꯩ ꯌꯔꯄꯤꯁꯁꯦ ꯂꯧꯊꯣꯛꯑꯦ ꯑꯗꯒꯤ ꯀꯩ ꯍꯥꯏꯔꯦ ꯑꯗ ꯕ꯭ꯂꯨꯇꯨꯠ ꯍꯥꯏꯔꯦ ꯃꯨꯠꯊꯠꯂꯦ ꯂꯣꯏ ꯃꯨꯠꯊꯠꯂꯕꯅꯦ ꯍꯧꯖꯤꯛ ꯅꯦꯠꯁꯦ ꯈꯤꯇꯪ ꯅꯨꯡꯉꯥꯏꯔꯝꯗꯧ ꯃꯥꯟꯗꯦ ꯍꯣꯏ ꯈꯔ ꯁꯥꯎꯖꯔꯖꯅꯤ ꯍꯜꯂꯣ ꯍꯧꯔꯦꯟꯒꯤꯗꯤ ꯀꯃꯥꯏꯅ ꯇꯧꯕ ꯍꯣꯔꯦꯟ ꯄ꯭ꯂꯦꯗꯤ ꯀꯔꯤ ꯄ꯭ꯂꯥꯟ ꯂꯩꯒꯦ
ꯁꯣꯔꯦꯟꯗꯤ ꯀꯩꯝꯇ ꯂꯩꯇꯦꯗ
ꯀꯔꯤꯝ ꯂꯩꯇꯤꯌꯦ ꯁꯥꯗꯨꯗ ꯂꯩꯔꯒꯦꯕ
ꯑ ꯑꯩꯈꯣꯏꯗꯤ ꯀꯥꯅꯤꯡꯕ ꯑꯃ ꯀꯥꯔꯣꯁꯤꯅꯤ ꯑꯩꯈꯣꯏꯅ ꯈꯜꯂꯤ
ꯍꯥꯏꯗꯤ ꯑꯩꯈꯣꯏ ꯑꯩꯈꯣꯏ ꯄꯥꯝꯖꯕꯁꯤꯡꯗꯨꯅ ꯂꯣꯏ ꯂꯩꯍꯧꯔꯝꯅꯤꯅ ꯀꯣ
ꯑꯥ
ꯀꯩꯝ ꯇꯧꯅꯤꯡꯉꯥꯏ ꯂꯩꯇ꯭ꯔꯦ ꯍꯥꯏꯇꯥꯔꯦ ꯍꯧꯖꯤꯛꯇꯤ
ꯑꯁ ꯑꯩꯒꯤ ꯕꯣꯟꯁꯦ ꯀꯔꯤꯒꯨꯝꯕ ꯑꯥꯔꯖꯦꯟꯇꯤꯅꯥꯅ ꯀꯥꯔꯤꯑꯦꯅ ꯈꯜꯂꯣꯕ
ꯀꯔꯤꯗꯤ ꯁꯣꯏꯗ꯭ꯔꯦꯍꯦ ꯑꯔꯖꯦꯟꯇꯤꯅꯥꯅ ꯂꯧꯕꯗꯤ ꯃꯔꯝ ꯍꯥꯏꯌꯨꯔꯣ ꯃꯔꯝꯖ‌ꯦ ꯗ‌ꯣ ꯃꯔꯝꯗ‌ꯣ ꯁꯤꯅꯦꯕ ꯉꯥꯡ ꯌꯥꯎꯔꯤꯕ ꯐ꯭ꯔꯥꯟꯁꯀꯤ ꯑꯦꯁ ꯏꯁꯄꯦꯟꯒꯤ ꯌꯥꯎꯔꯤꯕ ꯀꯔꯤ ꯃꯌꯥꯝꯗꯣ ꯑꯥ ꯁꯥꯟꯅꯔꯣꯏ ꯃꯌꯥꯝꯗꯣ ꯄ꯭ꯂꯦꯌꯔ ꯃꯌꯥꯝꯗꯣ ꯑꯗꯨꯗꯣ ꯂꯣꯏꯅ ꯕꯔꯀꯥꯗ ꯀꯩ ꯇꯧꯕ ꯉꯥꯛꯇꯅꯦꯕ ꯁꯥꯟꯅꯕ ꯉꯥꯛꯇꯅꯦꯕ
ꯑꯗꯨꯕꯨꯗꯤ ꯑꯣꯏꯅꯤꯌꯦ ꯍꯥꯏꯗꯤ ꯀꯩꯒꯤꯅꯣ ꯍꯥꯏ ꯀꯥꯟꯁꯤꯗ ꯁꯄꯦꯟ ꯕꯔꯀꯥꯔ ꯍꯥꯏꯖꯤ ꯁꯄꯦꯟꯒꯤꯅꯤ ꯀꯩꯅꯣ
ꯍꯣꯏꯕ ꯑꯗꯨꯗ ꯑꯃꯨꯛꯁꯨ ꯀꯩꯅꯣ ꯍꯥꯏꯀꯥꯟꯗ ꯑꯥ ꯃꯦꯁꯤ ꯍꯣꯏꯅ ꯕꯔꯀꯥꯗ ꯁꯥꯟꯅꯔꯛꯏꯀꯣ
ꯎꯝ
ꯕꯔꯀꯥꯔꯒꯤ ꯇ꯭ꯔꯤꯛ ꯃꯌꯥꯝꯗꯨꯅꯦꯕ ꯃꯣꯏꯅ ꯐ‌ꯣ ꯐꯣꯡꯗꯣꯔꯛꯇꯣꯏꯁꯤ ꯀꯩꯒꯤꯅ‌ꯣ ꯕꯣꯜ ꯁꯥꯟꯅꯕ ꯀꯥꯟꯁꯤꯗ
ꯎꯝ ꯃꯥꯅꯦ ꯃꯥꯅꯦ
ꯃꯌꯥꯝꯗꯣ ꯑꯗꯨꯅꯦꯕ ꯑꯗꯨꯗ ꯑꯥ ꯃꯣꯏꯒꯤ ꯗꯣꯃꯤꯅꯦꯟ ꯇꯧꯅꯕ ꯈ‌‌ꯣꯠꯅꯕ ꯃꯌꯥꯝ ꯑꯃ ꯇꯧꯅꯔꯛꯄ ꯌꯥꯏꯕ ꯍꯥꯏꯗꯤ ꯀꯩꯅ‌ꯣ ꯏꯁꯄꯦꯟꯅ ꯑꯗꯨꯗ ꯃꯦꯁꯤ ꯍ‌ꯣꯏꯗꯤ ꯍꯩꯕꯅꯤꯅ ꯇꯤꯛꯇ ꯇꯧꯔꯛꯀꯅꯦꯕ ꯃꯥꯁꯨ
ꯇꯧꯔꯛꯀꯅꯤ ꯇꯧꯔꯛꯀꯅꯤ
ꯃꯤ ꯃꯤꯅꯤꯅ ꯕꯔꯀꯥꯒꯤ
ꯎꯝ ꯎꯝ ꯑꯗꯣ ꯍꯥꯏꯕꯗꯤ ꯉꯝꯗꯦ ꯍꯥꯏꯕꯗꯤ ꯍꯥꯏꯕꯗꯤ ꯉꯝꯗꯦ ꯍꯥꯏꯗꯤ ꯀꯩꯒꯤꯅꯣ ꯍꯥꯏ ꯀꯥꯟꯗ ꯏꯁꯄꯦꯟꯒꯤꯁꯨ ꯍꯧꯖꯤꯛ ꯑꯔꯤ ꯑꯅꯧ ꯑꯅꯧꯕ ꯄ꯭ꯂꯦꯌꯥꯔ ꯉꯥꯛꯇꯅꯦ ꯌꯥꯎꯔꯛꯏꯁꯦ ꯉ ꯉꯔꯥꯡꯃꯛꯇꯗ ꯍꯦꯛꯇ ꯂꯥꯏ ꯁꯥꯔꯛꯏꯗꯨꯅꯤ
ꯑꯗꯨꯅꯦ ꯈ꯭ꯋꯥꯏ ꯁꯥꯊꯤꯔꯤꯁꯦ ꯌꯪ ꯄ꯭ꯂꯦꯌꯔ ꯉꯥꯛꯇꯒ ꯑꯣꯏꯔꯦꯀꯣ ꯈ꯭ꯋꯥꯏ ꯐꯥꯈ꯭ꯔꯤꯁ‌ꯦ ꯗꯤꯐꯦꯟꯁ ꯂꯩꯈꯤꯖ‌ꯦ ꯑꯩꯈꯣꯏꯒꯤ ꯀꯨꯀꯨꯔ‌ꯦꯗꯣ ꯀꯣꯀꯨꯔ‌ꯦ ꯍꯥꯏꯕ꯭ꯔꯥ ꯑꯗꯨ ꯅꯨꯄꯥꯗꯨ ꯌ‌ꯦꯡꯉꯨꯅꯦ ꯈ꯭ꯋꯥꯏ ꯁꯥꯊꯤꯔꯛꯏꯁꯦ ꯃꯥꯅ ꯗꯤꯐꯦꯟꯁ ꯂꯣꯏ ꯇꯧꯈꯠꯂꯛꯄꯅꯤꯅꯦ ꯃꯥꯅ
ꯃꯥꯅꯦ ꯃꯥꯅꯦ ꯍꯥꯏꯗꯤ ꯉꯔꯥꯡꯒꯤ ꯗꯨꯗꯤ ꯌꯦꯡꯉꯣ ꯐ꯭ꯔꯥꯟꯁꯀꯤ ꯀꯩꯅꯣ ꯌꯥꯎꯗ꯭ꯔꯦ ꯗꯤꯐꯦꯟꯁ ꯂꯩ ꯗꯤꯐꯦꯟꯁꯁꯨ ꯄꯥꯛ ꯂꯩꯇ ꯇ‌꯭ꯔꯦ ꯃꯣꯏꯗꯤ ꯃꯣꯏꯗꯤ ꯑꯗꯨꯝ ꯀꯥꯎꯟꯇꯔ ꯇꯧꯔꯒ ꯆꯜꯂꯛꯄ ꯉꯥꯛꯇꯅꯦꯕ ꯃꯃꯥꯡ ꯃꯃꯥꯡ ꯁꯥꯟꯅꯩꯁꯤꯡꯗꯣ ꯗꯤꯐꯦꯟꯁ ꯑꯝꯇ ꯌꯥꯎꯗꯕꯅꯦꯕ ꯃꯣꯏꯗꯣ ꯑꯗꯨꯗꯨ ꯃꯣꯏꯗ ꯕꯣꯜꯒꯤ ꯄꯣꯖꯤꯁꯟ ꯌꯥꯝ ꯁꯣꯏꯔꯛꯏꯁꯦ ꯑꯗꯩ ꯑꯃꯨꯛ ꯀꯩꯅꯣꯒꯤꯗꯤ ꯑꯥꯔꯖꯦꯟꯇꯤꯅꯥꯒ ꯏꯁꯄꯦꯟꯒꯤꯗꯤ ꯑꯃꯨꯛ ꯄꯣꯠꯁꯦ ꯃꯥꯟꯅꯩꯌꯦꯕ ꯍꯥꯏꯐꯦꯠ ꯍꯥꯏꯐꯦꯠ ꯃꯥꯟꯅꯩꯌꯦꯕ ꯑꯗꯨꯗꯨꯅ ꯈꯪꯗꯦ ꯍꯥꯏꯗꯤ ꯏꯁꯄꯦꯟꯒꯤꯁꯨ ꯋꯥꯔꯜ ꯀꯞꯁꯦ ꯂꯧꯗꯕ ꯀꯨꯏꯔꯛꯑꯕꯅꯤꯅ ꯂꯧꯅꯕ ꯁꯥꯟꯅꯔꯛꯀꯅꯦꯕ
ꯍꯣꯏ ꯇꯨ ꯊꯥꯎꯖꯟ ꯇꯦꯟꯗꯒꯤ ꯂꯧꯈꯤꯕꯗꯨꯗ ꯍꯧꯖꯤꯛꯐꯥꯎ ꯂꯧꯗ꯭ꯔꯤꯝꯅꯤ
ꯂꯧꯗ꯭ꯔꯤꯝꯅꯦ ꯑꯗꯨꯗꯨꯅ ꯃꯥꯏꯁꯨ ꯃꯤꯡꯆꯠ ꯑꯃꯅꯦ ꯍꯥꯏꯇꯥꯔꯦꯅꯦ ꯁꯤ ꯂꯧꯕ ꯍꯥꯏꯖ‌ꯦ ꯑꯗꯨꯗꯨꯅ ꯂꯧꯅꯕ ꯁꯥꯟꯅꯔꯛꯀꯅꯦꯕ
ꯁꯥꯟꯅꯔꯛꯀꯅꯤ ꯑꯝ ꯍ‌ꯣꯔ‌ꯦꯟꯗꯤ ꯑ ꯀꯔꯤꯗꯣ ꯉꯔꯥꯡꯁꯨ ꯏꯝꯃꯥꯏ ꯉꯔꯥꯡ ꯑꯈ‌ꯣꯏ ꯁꯤꯗ ꯄꯩꯁꯥ ꯊꯥꯅꯩꯌꯦ
ꯊꯥ
ꯂꯨꯄꯥ ꯂꯤꯁꯤꯡ ꯀꯨꯟꯊ꯭ꯔꯥ ꯀꯨꯟꯊ꯭ꯔꯥ ꯊꯥꯅꯩꯌꯦ
ꯑꯥ
ꯐꯖꯅ ꯇꯨꯕ ꯃꯤ ꯌꯥꯎꯅꯈ꯭ꯔꯦ ꯄꯨꯔꯥ ꯀꯣꯠꯄꯁꯨ ꯌꯥꯎꯅꯈ꯭ꯔꯦ
ꯑꯁ ꯀꯅꯥ ꯀꯅꯥꯒꯅꯣ ꯊꯥꯅꯩꯁꯤꯅ
ꯑꯩꯈꯣꯏ ꯃꯁꯦꯟ ꯉꯥꯛꯇꯅꯤꯍ‌ꯦ
ꯐꯖ ꯅꯨꯡꯉꯥꯏꯔꯝꯃꯅꯤꯍ‌ꯦ ꯃꯥꯗꯤ
ꯑꯩꯕꯨꯗꯤ ꯊꯥꯕ ꯌꯥꯎꯗꯦꯗ
ꯑꯣ ꯌꯥꯎꯅ‌ꯣ ꯌꯥꯎꯅ‌ꯣ ꯑꯗꯨꯝꯕ
ꯑꯥ ꯑꯩꯗꯤ ꯌꯥꯎꯗ‌ꯦ ꯁꯨꯝꯕꯁꯦ ꯀꯩ ꯇꯧꯋꯦꯕ ꯑꯥ ꯑꯩꯈꯣꯏꯒꯤ ‌ꯍ‌ꯣꯔꯦꯟꯁꯨ ꯉꯥꯏ ꯍꯣꯔꯦꯟꯅ ꯑꯃꯨꯛ ꯉꯁꯤ ꯍꯣꯔꯦꯟ ꯉꯁꯥꯏꯗꯒꯤ ꯐꯣꯟ ꯇꯧꯔꯛꯑꯝꯃꯤ ꯀꯩꯅꯣꯝꯃ ꯆꯥꯖꯤ ꯑꯗꯨꯒ ꯌꯦꯡꯉꯖ‌ꯦꯅ
ꯑꯣ ꯅꯣꯏ ꯌ‌ꯦꯡ ꯌꯦꯡꯕꯗꯤ ꯀꯩꯗ ꯌꯦꯡꯉꯤꯅꯣ
ꯌꯦꯡꯉ ꯇꯤꯚꯤꯗ ꯑꯣꯏꯅ ꯌꯦꯡꯉꯦ ꯄ꯭ꯔꯣꯖꯦꯛꯇꯔꯁꯨ ꯀꯥꯞꯄꯦ ꯄ꯭ꯔꯣꯖꯦꯛꯇꯔꯅ ꯈꯤꯇꯪ ꯃꯌꯦꯛ ꯁꯦꯡꯕ ꯋꯥꯠꯂꯦꯕ
ꯑꯣ ꯋꯥꯠꯄꯅꯦ ꯋꯥꯠꯄꯅꯦ
ꯑ ꯇꯤꯚꯤꯗ ꯑ‌ꯣꯏꯅ ꯌꯦꯡꯖ‌ꯦ ꯉꯔꯥꯡ ꯃꯩꯁꯨꯨꯕꯣ ꯃꯤꯆꯪ ꯃꯈꯥꯏ ꯅꯥꯏꯔꯕ ꯈꯪꯗꯦ ꯄꯪꯃꯨꯠꯇ ꯃꯨꯠꯂꯤ
ꯑꯗꯨ ꯀꯩꯒꯤꯅꯣ ꯍꯪꯕ ꯌꯥꯗ꯭ꯔꯃ‌ꯦ ꯅꯣꯏꯒꯤ ꯀꯩꯅꯣ ꯂꯥꯏꯟꯃꯦꯟ ꯂꯩꯇꯕ꯭ꯔꯕ ꯍꯥꯏꯗꯤ ꯃꯩꯒꯤ ꯃꯩꯒꯤ ꯀꯩꯅꯣꯗꯨꯗ ꯍꯪꯉꯨ ꯌꯥꯗ꯭ꯔꯕꯗꯣ
ꯑꯩꯈꯣꯏ ꯁꯨꯝ ꯀꯁꯣꯝ ꯂꯣꯝꯒꯤ ꯂꯥꯏꯟꯁꯦ
ꯑꯥ
ꯅꯨꯡꯁꯤꯠ ꯁꯤꯠꯄ ꯈꯤꯇꯪ ꯌꯥꯗꯦ ꯍꯥꯏꯌꯦꯕ ꯍ‌ꯦꯛꯇ ꯋꯥꯏꯌꯥꯔ ꯇꯠ ꯀꯜꯂꯦꯅ ꯍꯥꯏꯕ ꯍꯥꯏ ꯇꯥꯔꯦ ꯁꯣꯝ ꯑꯩꯈꯣꯏꯒꯤ ꯆꯤꯡꯉꯝꯃꯣꯏ ꯀꯥꯡ ꯂꯩꯔꯤꯕ ꯁꯣꯔ‌ꯣꯛ ꯃꯣꯏꯔꯣꯝꯒꯤ ꯁꯥꯏꯠꯁꯦ
ꯑꯣ
ꯃꯩ ꯇꯪ ꯅꯨꯡꯁꯤꯠ ꯁꯤꯠꯄ ꯅꯨꯡꯁꯤꯠ ꯈꯤꯇꯪ ꯀꯟꯅ ꯁꯤꯠꯄ ꯌꯥꯗꯦ ꯍꯥꯏꯌꯦꯕ ꯅꯣꯡꯖꯨ ꯈꯤꯇꯪ ꯈꯥꯛꯄ ꯌꯥꯗꯦ ꯍꯥꯏꯕ ꯑꯅꯝꯕꯅ ꯋꯦꯌꯔꯒꯨꯝꯕ ꯑꯗꯒꯤ ꯄꯣꯁꯀꯨꯝꯕ ꯌꯥꯝ ꯇꯨꯒꯟ ꯃꯥꯜꯂꯦ ꯑꯗꯨꯗꯨꯅ ꯃꯩ ꯊꯥꯖꯤꯟꯕ ꯀꯥꯟꯗ ꯃꯤ ꯁꯣꯛꯄ ꯌꯥꯎ ꯅꯤꯅ ꯃꯣꯏꯗꯣ ꯁꯣꯝꯒꯤꯗꯣ ꯂꯣꯏꯁꯤꯜꯂꯛꯑ ꯃ ꯇꯨꯡꯗ ꯀꯛꯊꯠꯂꯕ ꯑꯁꯨꯝ ꯀꯛꯊꯠꯂꯒ ꯁꯣꯝꯗ ꯃꯨꯛ ꯊꯥꯕ
ꯑꯣ ꯑꯣ ꯕ‌ꯦꯔꯥꯅꯤ ꯑꯗꯨꯗꯤ
ꯑꯥ
ꯃꯩ ꯆꯥꯡ ꯌꯥꯝ ꯅꯥꯏꯗꯕꯁꯨ ꯅꯨꯡꯉꯥꯏꯇꯕꯅꯦꯃꯦ
ꯑꯩꯁ ꯍꯟꯇꯛ ꯃꯔꯛ ꯁꯤꯃꯤꯗꯒꯤ ꯍꯧꯔꯛꯏ ꯑꯥ ꯁꯤꯃꯤ ꯑꯦ ꯀ꯭ꯋꯥꯇꯔ ꯐꯥꯏꯅꯦꯜꯗꯒꯤ ꯍꯧꯔꯛꯏꯅꯦ ꯃꯣꯏꯒꯤꯁꯦ
ꯑꯣ ꯊꯕꯛꯁꯨ ꯀꯟꯅ ꯁꯨꯔꯤ ꯃꯥꯜꯂꯤ ꯅꯪꯁꯦ
ꯑꯩꯔꯣ ꯆꯥꯛ ꯑꯣꯛꯆꯥꯛ ꯊꯣꯡꯒꯠꯀꯦ ꯇꯧꯔꯤꯌꯦ
ꯑꯣ ꯑꯁ ꯊꯕꯛꯇꯤ ꯃꯩꯅꯤꯍ‌ꯦ ꯅꯪ ꯑꯣꯛ ꯑꯣꯛ ꯀꯌꯥꯃꯨꯛ ꯂꯣꯏꯔꯤꯅꯣ
ꯑꯣꯛ ꯃꯉꯥꯃꯨꯛ ꯂꯩꯔꯤꯌꯦ
ꯑꯣ ꯑꯁ ꯃꯉꯥ ꯑꯗꯨꯗꯤ ꯃꯆꯥ ꯀꯣꯛꯄꯤ ꯌꯥꯎꯕ꯭ꯔꯣ
ꯃꯆꯥ ꯀꯣꯛꯇꯣꯔꯦ ꯂꯣꯏꯅ ꯃꯉꯥꯃꯨꯛ ꯑꯥ
ꯑꯁ ꯑꯗꯨꯗꯤ ꯈꯔ ꯇꯧꯗꯣꯔꯦꯅꯦ
ꯑꯁ ꯈꯪꯗꯦꯗ ꯇꯝ ꯉꯝꯕ ꯅꯠꯇꯦ ꯁꯤꯁꯨ ꯍꯥꯏꯕ ꯉꯝꯕ ꯅꯠꯇꯦ ꯇꯔꯥꯅꯤꯊꯣꯏ ꯃꯥꯄꯟ ꯑꯗꯨꯃꯥꯏ ꯀꯣꯛꯄꯅꯤ ꯁꯨꯃꯥꯏꯅ ꯁꯤꯒꯤ ꯆꯥꯡꯁꯤꯗ ꯑꯗꯨꯝ ꯀꯣꯏ ꯑ ꯃꯥꯄꯟ ꯅꯠꯇ꯭ꯔꯒ ꯇꯔꯥꯅꯤꯊꯣꯏꯗꯤ ꯇꯔꯥꯅꯤꯊꯣꯏꯁꯤꯗꯤ ꯀꯝꯄꯜꯁꯔꯤꯅꯦꯕ ꯃꯥꯄꯟꯒ ꯇꯔꯥꯅꯤꯊꯣꯏꯒꯁꯦ ꯑꯁꯤꯒꯤ ꯑꯅꯤꯁꯤ ꯃꯅꯨꯡꯗ ꯑꯗꯨꯝ ꯌꯥꯎꯗꯣꯏꯅꯤ ꯃꯔꯤ ꯀꯣꯛꯄꯁꯤꯗꯤ ꯌꯥꯝ ꯇꯥꯡꯉ
ꯑꯣ ꯃꯆꯤꯟꯖꯥꯛ ꯃꯥꯗꯤ ꯃꯆꯤꯟꯖꯥꯛꯀꯤ ꯃꯈꯥ ꯄꯣꯟꯕ꯭ꯔꯥ ꯀꯃꯥꯏꯅ ꯇꯧꯋꯤ
ꯍꯣꯏ ꯄꯤꯖꯕꯁꯦ ꯑꯩꯈꯣꯏꯒꯤ ꯑꯥ